ꯍꯜꯂꯣ
ꯄꯥꯕ ꯈꯛꯇ
ꯎꯨꯝ ꯇꯥꯏꯌꯦ
ꯑꯣ ꯏꯃꯒꯤ ꯑ ꯃꯥꯗꯣ ꯏꯔꯨ ꯂꯣꯏꯔꯈꯤꯒꯦ ꯍꯥꯏꯈ꯭ꯔꯕ ꯃꯥꯅ
ꯎꯝ ꯀꯥꯏꯗꯦ ꯀꯥꯏꯗꯦ
ꯎꯝ ꯂꯩꯌꯦ
ꯑꯣ ꯐꯩꯅꯦ ꯑꯗꯨꯗꯤ
ꯍꯣꯏ ꯑ ꯑ ꯁꯤꯗꯒꯤ ꯑꯃꯨꯛ ꯌꯦꯡꯉꯗꯤ ꯑꯩꯒꯤ ꯌꯨꯝꯗ ꯑꯃꯨꯛ ꯈꯔ ꯂꯥꯞꯄ ꯄꯤꯗꯅ ꯂꯥꯞꯄꯦꯕ ꯁꯤꯗ ꯌꯦꯡꯉꯗꯤ ꯑꯩꯅ ꯂꯩꯕ ꯃꯐꯝꯗ ꯌꯦꯡꯉꯗꯤ ꯑꯗꯣ ꯑꯗꯨꯝ ꯑꯩꯅ ꯍꯣꯁꯇꯦꯜꯗ ꯑꯗꯨꯝꯁꯨ ꯂꯩꯔꯛꯄ ꯒꯤ ꯌꯨꯝꯁꯨ ꯂꯩꯅꯤꯡꯗ꯭ꯔꯦꯕ ꯑꯩꯁꯦ ꯀ ꯌꯨꯝꯗ ꯇꯥꯔꯗꯤ ꯌꯨꯝꯗ ꯆꯠꯄꯁꯦ ꯌꯨꯝꯗꯕꯨ ꯍꯦꯛ ꯂꯩꯔꯗꯤ ꯑꯩꯁꯦ ꯚꯦꯀꯦꯁꯟ ꯆꯠꯄꯒꯤ ꯇꯥꯏꯞꯇ ꯑꯗꯨꯝ ꯂꯥꯏꯔꯤꯛ ꯀꯩꯝ ꯄꯥꯅꯤꯡꯗꯕꯗꯣ ꯌꯨꯝꯗ ꯌꯨꯝꯁꯦ ꯅꯨꯡꯉꯥꯏꯐꯝꯅꯦ ꯀꯥꯏꯅ ꯈꯟꯕꯒꯤ ꯑꯗꯨꯝ ꯂꯍꯝ ꯌꯨꯝꯗ ꯂꯥꯏꯔꯤꯛ ꯄꯥꯕꯁꯨꯃ ꯌꯥꯗ꯭ꯔꯦꯕ ꯑꯗꯨꯝ ꯊꯥꯏꯅꯀꯥꯟꯗ ꯌꯨꯝꯗ ꯀꯩꯅ ꯇꯧꯋꯦ
ꯑꯣ ꯑꯣ ꯑꯗꯨꯝ ꯎꯝ ꯍꯥꯏ ꯍꯥꯏꯗꯤ ꯑꯗꯨꯝ ꯑꯇꯣꯞꯄ ꯇꯝꯕ ꯃꯇꯝꯗꯁꯨ ꯌꯨꯝꯗ ꯄꯥꯛ ꯂꯩꯇꯦꯕꯀꯣ
ꯍꯣꯏ ꯂꯩꯇꯦ ꯒ꯭ꯔꯦꯖꯨꯋꯦꯁꯟꯗꯨꯁꯨ ꯂꯩꯇ꯭ꯔꯦꯅ ꯄꯨꯟꯅ ꯑꯗꯨ ꯑꯗꯨꯝ ꯂꯩꯇ꯭ꯔꯦ ꯃꯥꯁꯇꯔꯁꯨ ꯂꯩꯇ꯭ꯔꯦ
ꯂꯩꯈ꯭ꯔꯦ
ꯑꯗꯨꯒ ꯑꯗꯨꯝ ꯃꯆꯦꯠ ꯃꯆꯦꯠ ꯑꯗꯨꯝ ꯍꯣꯁꯇꯦꯜꯒꯨꯝꯕ ꯉꯥꯛꯇꯪ ꯉꯥꯛꯇꯪꯗꯤ ꯂꯩꯕ ꯑꯗꯨꯃꯥꯏꯅ ꯇꯧꯋꯦꯅ
ꯑꯣ
ꯑ ꯄꯥꯟꯗꯁꯨꯣ ꯑꯗꯨꯗꯦ
ꯑꯩꯗꯤ ꯀꯩ ꯍꯥꯏꯅꯤ ꯑꯩ ꯑꯩ ꯂꯩꯔꯛꯇꯦ ꯑꯩꯗꯤ ꯑꯗꯨꯝ ꯀꯩ ꯍꯥꯏꯗꯣꯏꯅꯣ ꯂ ꯑꯣꯏꯕ
ꯑꯣ
ꯇ ꯑꯣꯏꯕꯅꯤꯅ
ꯑꯣ
ꯑꯦ ꯑꯗꯨ ꯍꯥꯏꯔꯒ ꯑꯃ ꯁꯦꯟꯇꯔꯗꯣ ꯀꯥꯏꯗ ꯇꯥꯒꯦ ꯁꯤꯁꯇꯔ ꯅꯣꯏꯗꯤ
ꯑꯩꯈꯣꯏꯁꯦ ꯅꯣꯏ ꯑꯗꯥꯏꯒꯤ ꯑꯗꯥꯏꯒꯤꯗ ꯑꯃ ꯇꯥꯏꯌꯦ ꯑꯗꯨꯗꯥ ꯀꯣꯂꯦꯖ ꯑꯃꯗ
ꯑꯥ ꯑꯥ ꯌꯥꯒꯌꯥꯗꯥꯔꯦꯒꯌꯥꯗꯥꯔꯦ
ꯍꯣꯏ
ꯑꯗꯣ ꯃꯣꯏꯗꯤ ꯏꯁꯇ꯭ꯔꯤꯛ
ꯃꯅꯤꯄꯨꯔꯒꯤ ꯍꯣꯏ ꯑꯗꯨ ꯇꯥꯏꯌꯦꯌꯦ ꯑꯩꯈꯣꯏ ꯃꯃꯥꯡꯗ ꯇꯥꯕꯁꯨꯅꯦ ꯑꯝꯇ ꯁꯤꯜꯂꯝꯕ ꯌꯥꯗꯦ ꯍꯥꯏꯕ ꯑꯩꯈꯣꯏꯗꯤ ꯑꯗꯨꯃꯥꯏꯅ ꯇꯧꯔꯦ ꯃꯃꯥꯡꯗꯁꯨ ꯑ ꯅꯣ ꯁꯤꯗ ꯅꯠꯇꯦ ꯑꯗꯨꯇꯥꯥꯔꯗꯅ ꯑꯩꯈꯣꯏ ꯃꯃꯥꯡ ꯃꯃꯥꯡ ꯀꯥꯟꯗꯅꯦ ꯍꯥꯏꯗꯤ ꯑꯩꯈꯣꯏ ꯐꯥꯔꯁ ꯁꯦꯃꯦꯁꯇꯔ ꯑꯦꯛꯖꯥꯝꯗ ꯑꯩꯈꯣꯏꯁꯦ ꯌꯥꯝꯅ ꯀꯣꯝꯃꯦ ꯍꯥꯏꯅ ꯃꯤꯈꯩꯅ ꯈꯟꯅꯕ ꯃꯐꯝ ꯑꯃꯗ ꯇꯥꯏꯌꯦꯕꯀꯣ
ꯑꯣ
ꯑꯗꯨꯗꯨꯒ ꯃꯤꯁꯤꯡꯁꯦ ꯈꯔ ꯄꯩꯁꯥ ꯄꯤꯅꯕ ꯈꯣꯠꯅꯕ ꯇꯧꯋꯤꯗꯅ
ꯎꯝ
ꯇꯧꯋꯦꯕ ꯍꯥꯏꯗꯤ ꯑꯩꯈꯣꯏ ꯏꯃꯥꯟꯅꯕꯤꯁꯤꯡ ꯑꯇꯩꯒꯩꯗꯣ ꯃꯣꯏ ꯄ꯭ꯔꯥꯏꯚꯦꯠꯀꯤ ꯈꯩꯗꯣ ꯄꯤꯌꯦ ꯈꯣꯠꯂꯦ ꯑꯗꯨꯃꯥꯏꯅ ꯍꯥꯏꯅꯩ ꯑꯗꯨꯗꯨꯒ ꯑ ꯃꯣꯏꯁꯦ ꯁꯤꯜꯂꯦꯕꯀꯣ ꯑꯩꯈꯣꯏ ꯌꯦꯍꯨꯝꯒꯤ ꯃꯊꯛꯇ ꯇꯥꯕꯩꯁꯨ ꯁꯤꯜꯂꯩ ꯑꯩꯈꯣꯏ ꯏꯃꯥꯟꯅꯕꯤꯁꯤꯡꯗꯣ ꯑꯦ ꯑꯩꯈꯣꯏꯁ ꯄꯩꯁꯥ ꯄꯤꯕꯅꯤꯅ ꯑꯗꯨꯝ ꯁꯤꯜꯂꯦ ꯍꯥꯏ ꯑꯗꯨꯅꯦ ꯑꯩꯈꯣꯏꯁꯤꯅ ꯑꯩꯈꯣꯏꯗꯤ ꯄꯩꯁꯥ ꯑꯝꯇ ꯄꯤꯗꯦꯕ ꯍꯥꯏꯗꯤ ꯑꯣꯖꯥꯅ ꯈꯪꯉꯒꯁꯨ ꯑꯗꯨꯝ ꯆꯩꯒꯅꯤꯅ ꯑꯗꯨꯒꯤꯅꯦ ꯑꯩꯈꯣꯏꯁꯦ ꯀꯦꯝꯇ ꯄꯤꯗꯦ ꯑꯗꯨꯒ ꯑ ꯑꯩꯈꯣꯏꯁꯤꯡꯁꯤꯅ ꯑꯝꯇ ꯑꯝꯇꯗ ꯁꯤꯜꯍꯟꯕ ꯌꯥꯗꯦ ꯑꯗꯨꯒ ꯂꯣꯏꯅꯃꯛꯁꯨ ꯆꯦꯛ ꯇꯧꯋꯦꯕ ꯍꯥꯏꯗꯤ ꯏꯃꯥꯟꯅꯕꯤꯒꯒꯨꯝꯕ ꯈꯔ ꯍꯪꯅꯕꯒꯨꯝꯕꯗ ꯤ ꯌꯥꯏꯀꯣ ꯑꯗꯨ ꯅꯠꯇꯕ ꯅꯣꯠꯀꯨꯝꯕ ꯄꯨꯔꯛꯄ ꯈꯣꯠꯂꯛꯄ ꯐꯥꯖꯤꯟꯅꯒ ꯌꯥꯝ ꯊꯤꯅ ꯏꯁꯇ꯭ꯔꯤꯛꯛꯇ ꯇ ꯇꯧꯈ꯭ꯔꯦ ꯑꯩꯈꯣꯏꯗꯅ ꯑꯗꯨꯒ ꯑꯩꯈꯣꯏꯒꯤ ꯔꯨꯝꯒꯤ ꯃꯊꯛꯇꯨꯗꯅ ꯂꯣꯏ ꯁꯤꯜꯂꯦꯅ ꯍꯥꯏꯌꯦ ꯃꯣꯏꯗꯣ ꯍꯥꯏꯗꯤ ꯀꯌꯥꯗ ꯄꯁꯛ ꯊꯤꯕꯅꯦ ꯁꯁꯇꯦꯝꯗꯣ
ꯙꯣꯅꯦ
ꯑ ꯂꯩꯗꯅ ꯄꯩꯁꯥ ꯂꯧꯕ ꯂꯧꯔꯒꯅ ꯃꯣꯏꯅ ꯁꯦꯖꯤꯅꯤꯡꯉꯦ ꯑꯗꯨꯒ ꯑꯩꯈꯣꯏ ꯏꯅꯉꯁꯤꯗꯗꯤ ꯀꯔꯤ ꯍꯥꯏꯅꯤꯡꯉꯤꯅꯣꯕ
ꯑꯣ ꯑꯗꯨꯗꯣ ꯆꯨꯝꯃꯝꯕ ꯌꯥꯏ ꯍꯥꯏꯕꯗꯤ ꯑꯩꯈꯣꯏꯅ ꯅꯍꯥꯟ ꯊꯥꯈꯤꯕꯗꯣ ꯑꯗꯨꯗ ꯑꯩꯕꯨꯗꯤ ꯗꯦ ꯑꯗꯣ ꯑꯃ ꯒ꯭ꯔꯨꯞ
ꯜ ꯂꯩ ꯎꯝ
ꯋꯥꯆꯦꯞꯀꯤꯀꯣ ꯑꯗꯨꯗ ꯃꯣꯏ ꯍꯥꯏꯅꯕꯁꯤꯗ ꯈꯔ ꯈꯔ ꯈꯥꯏ ꯄꯅꯔꯒ ꯄꯤꯁꯦ ꯑꯗꯨꯃꯥꯏꯅ ꯍꯥꯏꯕ ꯃꯥꯜꯂꯦꯕ ꯑꯗꯨꯗ ꯑꯩꯈꯣꯏ
ꯗꯦ ꯑꯗꯨꯗꯣ ꯍꯥꯏꯗꯤ ꯑꯩꯈꯣꯏ ꯏꯃꯥꯅꯕꯤꯈꯩꯗꯣ ꯃꯣꯏ ꯄꯤꯌꯦꯦꯕ ꯆꯍꯨꯝ ꯆꯍꯨꯝꯒ ꯈꯥꯏꯅꯔꯛꯄꯤ ꯍꯥꯏꯕ
ꯑꯧ ꯑꯗꯨꯃꯥꯏꯅ ꯍꯥꯏꯕ ꯃꯥꯜꯂꯦ ꯑꯗꯨꯗ ꯑꯩꯈꯣꯏꯒꯤ ꯕꯦ ꯑꯗꯨ ꯑꯗꯨꯅꯤꯃ ꯑꯗ ꯑꯩꯈꯣꯏꯅ ꯑꯩꯈꯣꯏ ꯑꯩꯈꯣꯏ ꯁꯥꯇ꯭ꯔ ꯑꯩꯈꯣꯏꯅ ꯈꯟꯕꯕꯨꯗꯤ ꯈꯔ ꯐꯔꯦꯕꯀꯣ ꯍꯥꯏꯕꯗꯤ ꯂꯥꯏꯛ ꯏꯖꯤ ꯋꯦ ꯄꯥꯝꯕꯩꯅꯤ ꯍꯥꯏꯔꯁꯦꯕꯀꯣ
ꯍꯣꯏ ꯑꯗꯨ ꯌꯥꯏ
ꯌꯥꯍꯜꯂꯤꯕ ꯑꯗꯨꯅ ꯑꯗꯨ ꯁꯪ ꯑꯩ ꯉꯛꯈ꯭ꯔꯣ ꯑꯗꯣ ꯃꯣꯏ ꯄꯤꯌꯦ ꯍꯥꯏꯌꯦꯕ ꯑꯩꯈꯣꯏꯕꯨꯁꯨ ꯍꯥꯏꯔꯛꯄ ꯑꯗꯣ ꯏꯃꯥꯟ ꯑꯩꯈꯣꯏ ꯀ꯭ꯂꯥꯁꯃꯦꯠ ꯑꯃꯁꯤꯅ ꯍꯥꯏꯔꯛꯄ ꯃꯇꯝꯁꯤꯗ ꯑꯩ ꯍꯥꯏꯕ ꯉꯝꯗ꯭ꯔꯦ ꯅꯣꯏ ꯍꯥꯏꯔꯣ ꯑꯩꯈꯣꯏꯗꯤ ꯇꯧꯔꯣꯏꯅ ꯍꯥꯏꯈ꯭ꯔꯕꯅꯦ ꯍꯥꯏꯔꯒ ꯑꯗꯨꯝ ꯑꯩꯈꯣꯏꯁꯦ ꯐꯠꯇꯕ ꯇꯥꯕ ꯖꯥꯠꯇꯣ ꯄꯩꯤꯁꯥ ꯄꯤꯅꯤꯡꯗꯕꯤ ꯑꯝ ꯇꯥꯕ ꯖꯥꯠꯇꯣ ꯑꯗꯨ ꯑꯣꯏꯔꯣ ꯕꯅꯤꯅ ꯑꯗꯨꯅ ꯑꯣꯖꯥꯁꯤꯡꯅ ꯈꯪꯉꯛꯑ ꯗꯗꯤ ꯁꯤꯗꯤ ꯄꯨꯔꯥ ꯐꯖꯅ ꯑꯩꯈꯣꯏ ꯑꯣꯏꯅ ꯋꯥꯊꯤ ꯆꯥꯒꯅꯤ ꯍꯥꯏꯅꯀꯣ ꯑꯩꯈꯣꯏ ꯀꯦꯝꯝ ꯄꯤꯈꯤꯗꯦ ꯑꯩꯈꯣꯏꯁꯨ
ꯑꯣ ꯑꯩꯈꯣꯏꯁꯨ ꯄꯤꯗꯦ ꯍꯥꯏꯅꯔꯦ ꯑꯩꯈꯣꯏꯁꯨꯅꯦ ꯑꯩꯈꯣꯏ ꯀ꯭ꯂꯥꯁꯇ ꯅꯨꯄꯥ ꯈꯔꯅ ꯍꯧꯔꯛꯑꯦꯅꯦ ꯒ꯭ꯔꯨꯞꯇ ꯃꯤꯁꯦ ꯁꯤꯡꯒꯤ ꯄꯩꯁꯥ ꯂꯣꯏ ꯁꯤꯤꯟꯅꯈꯤꯗꯣꯏ
ꯀꯈꯣꯏ ꯍꯥꯏꯅꯕꯁꯨ ꯆꯠꯂꯦ ꯈꯪꯕꯣꯉꯣꯏꯗꯣ ꯎꯅꯍꯧꯔꯦ ꯑꯩꯈꯣꯏꯒꯤ ꯇꯥꯐꯝꯗꯨꯗ ꯎꯅꯔꯀꯥꯟꯗ ꯄꯩꯁꯥꯗꯤ ꯂꯧꯔꯣꯏꯅ ꯍꯥꯏꯔꯛꯑꯦ ꯍꯥꯏꯌꯦ ꯑꯩꯈꯣꯏꯒꯤꯗꯨꯗꯤ ꯄꯩꯁꯥꯗꯤ ꯂꯧꯔꯣꯏ ꯑꯗꯨꯗꯨꯒ ꯑꯗꯨꯝ ꯋꯥꯆꯦꯞꯇ ꯑꯃ ꯇꯧꯕ ꯌꯥꯏꯗꯅ ꯄꯣꯜ ꯑꯃ ꯇꯧꯕ ꯍꯥꯏꯗꯅ ꯕꯣꯠꯀꯤ ꯈꯪꯕ꯭ꯔꯥ ꯌꯥꯏꯅ ꯃꯤ ꯃꯁꯤꯡ ꯊꯤꯅꯤꯡꯉꯥꯏ ꯑꯃ ꯌꯥꯏꯗꯅ ꯀꯩꯅꯣꯃ ꯀ ꯀꯩ ꯀꯧꯕꯅꯣ ꯈꯪꯗꯦ ꯋꯥꯆꯞꯇ ꯌꯥꯏꯗꯅ ꯌꯦꯁ ꯑꯣꯔ ꯅꯣ ꯑꯗꯨꯒꯤꯗ ꯑꯣ ꯌꯥꯕ ꯂꯩꯅ ꯑꯗꯨꯏꯗꯨꯗ ꯇꯧꯔꯑꯦ ꯄꯩꯁꯥ ꯄꯤꯒꯗꯕ ꯌꯥꯎꯅꯤꯡꯕꯁꯤꯅ ꯀꯅꯥꯅꯣ ꯌꯥꯎꯅꯤꯡꯗꯕꯁꯤꯅ ꯀꯅꯥꯅꯣꯥꯏꯅ ꯑꯗꯣ ꯑꯩꯈꯣꯏꯗꯤ ꯑꯗꯨꯝ ꯌꯥꯎꯔꯔꯣꯏ ꯍꯥꯏꯅ ꯈꯟꯈ꯭ꯔꯦ ꯑ ꯑꯗꯨꯝ ꯍꯥꯏꯗꯤ ꯀꯩꯗꯧꯔꯨꯗꯣꯏꯅꯣ ꯍꯥꯏꯔꯀꯥꯟꯗ ꯑꯗꯨꯒ ꯑꯣꯖꯥꯅꯁꯨ ꯈꯪꯉꯗꯤ ꯁꯤ ꯌꯥꯝ ꯊꯤꯅ ꯈꯣꯟꯇꯤ ꯆꯥꯅꯤ ꯈꯣꯠꯅꯤ ꯇꯧꯔꯁꯦꯅ ꯒ꯭ꯔꯨꯞ ꯑꯃꯅ ꯑꯗꯨꯃꯥꯏꯅ ꯍꯥꯏꯔꯦ ꯈꯔ ꯑꯃꯅ ꯃꯤꯅ ꯂꯣꯏ ꯁꯤꯟꯅꯔꯒ ꯅꯣꯏ ꯀꯣꯟꯅ ꯉꯝꯃꯑꯣꯗ ꯀꯥꯏꯅꯅ ꯍꯥꯏꯔꯦ ꯅꯨꯄꯥꯈꯩꯁꯦ ꯆꯠꯂꯦ ꯑꯦ ꯃꯣꯏ ꯇꯔꯥꯃꯨꯛ ꯆꯠꯂꯦ ꯍꯥꯏꯅꯕ ꯑꯗꯨꯒ ꯀꯩꯅ ꯃꯐꯝꯒꯤ ꯈꯔ ꯃꯀꯣꯛꯇꯨꯅ ꯎꯝ ꯑꯗꯨꯝ ꯅꯣꯏꯁꯨ ꯑꯗꯨꯝ ꯌꯥꯅꯤ ꯅꯣꯏꯁꯨ ꯆꯦꯛꯁꯜꯂꯣꯏ ꯑꯩꯈꯣꯏ ꯍꯥꯟꯅꯗꯩꯁꯨ ꯀꯩꯁꯨ ꯆꯦꯛꯁꯤꯟꯗꯦ ꯑꯗꯨꯝ ꯁꯤꯟꯕ ꯌꯥꯅꯤ ꯈꯣꯠꯅꯤ ꯄꯩꯁꯥꯗꯤ ꯄꯤꯔꯛꯀꯅꯣ ꯍꯥꯏꯔꯒ ꯄꯩꯁꯥꯗꯤ ꯑꯝꯇ ꯄꯤꯗꯦꯕ ꯑ ꯑꯗꯨ ꯃꯥꯅꯗꯤ ꯑꯗꯨꯝ ꯍꯥꯏꯖꯕ ꯑꯗꯨꯒ ꯑꯩꯈꯣꯏ ꯁꯤꯗ ꯑꯔꯣꯏꯕꯤꯅꯤ ꯃꯣꯏ ꯇꯧꯔꯤꯁꯦ ꯅꯣꯏꯗꯤ ꯅꯣꯏꯗꯤ ꯂꯣꯏ ꯍꯩꯔꯝꯃꯅꯤ ꯀꯥꯏꯅ ꯑꯩ ꯌꯥꯝ ꯉꯛꯏꯁꯦ ꯑꯗꯨꯃꯥꯏꯅ ꯇꯧꯕꯗꯣ ꯑꯩꯈꯣꯏꯗꯤ ꯁꯤꯜꯍꯟꯗꯕꯒꯤ ꯁꯥꯎꯕ ꯅꯠꯇꯕ ꯍꯥꯏꯗꯤ ꯀꯩꯗꯧꯕꯩ ꯁꯤꯟꯗꯣꯏꯅꯣ ꯄꯩꯈꯥꯁꯤꯗꯤ ꯁꯤꯟꯐꯝꯁꯨ ꯊꯣꯛꯇꯦ ꯏꯁꯥꯒꯤ ꯑꯍꯩꯕ ꯈꯔꯗꯣ ꯊꯥꯒꯗꯝꯅꯦ ꯃꯣꯏꯅ ꯁꯤꯜꯍꯟꯗꯕꯗꯣ ꯑꯗꯨꯗ ꯀꯔꯤꯝꯇ ꯅꯨꯡꯉꯥꯏꯇꯕ ꯂꯩꯇꯦ ꯑꯩꯈꯣꯏꯒꯤ ꯃꯊꯛ ꯇ ꯏꯃꯥꯟꯅꯕꯤꯁꯤꯡ ꯃꯣꯏꯅ ꯂꯣꯏ ꯁꯤꯜꯍꯟꯕꯗꯣ ꯀꯩꯅꯣ ꯅꯣꯏ ꯂꯥꯏꯔꯤꯛ ꯄꯥꯕ꯭ꯔꯥ ꯍꯥꯏꯁꯦ ꯑꯩꯈꯣꯏꯗꯤ ꯄꯩꯁꯥ ꯄꯤꯈ꯭ꯔꯕꯅꯤꯅ ꯁꯤꯟꯗꯧꯔꯦ
ꯑꯗꯨ ꯅꯨꯡꯉꯥꯏꯇꯦꯗꯅ
ꯑꯗꯨꯅꯦ ꯍꯥꯏꯕꯗꯤ ꯑꯩꯈꯣꯏꯁꯨ ꯃꯤꯑꯣꯏꯕ ꯀꯧꯕꯅꯤꯅ ꯅꯠꯇ꯭ꯔꯥ ꯑꯩꯈꯣꯏꯒꯤ ꯃꯅꯥꯛꯇ ꯑꯃ ꯅꯨꯡꯉꯥꯏꯅ ꯇꯧꯔꯤ ꯀꯥꯟꯁꯤꯗ
ꯑꯗꯣ ꯁꯤꯒꯤꯁꯦ ꯑꯃ ꯀꯩ ꯍꯥꯏꯕ ꯅꯍꯥꯟ ꯀꯩꯅꯣꯝꯃ ꯍꯥꯏꯕꯅꯤꯅꯦ ꯏꯃꯥꯟꯅꯕꯤ ꯕꯤ ꯑꯁꯦꯡꯕꯔꯥ ꯐꯒꯤꯔꯗꯤ ꯈꯪꯗꯦ ꯃꯣꯏꯗꯤ ꯑꯗꯨꯝ ꯄꯥꯎꯗꯤ ꯑꯗꯨꯝ ꯐꯪꯕꯁꯤꯡꯅꯦꯕꯀꯣ ꯑꯗꯨꯗ ꯃꯣꯏꯅ ꯍꯥꯏꯕꯗ ꯑꯣꯖꯥꯁꯤꯡꯁꯦ ꯑꯩꯈꯣꯏꯅ ꯊꯥ ꯑꯩꯈꯣꯏꯒꯤ ꯀꯣꯔꯁ ꯂꯧꯕꯁꯤꯡꯁꯦ ꯗꯅꯀꯣ ꯂꯤꯁꯤꯡ ꯑꯅꯤꯒꯨꯝꯕ ꯈꯛꯇꯪ ꯂꯩꯗꯅ ꯑꯗꯨ ꯑꯗꯨ ꯑꯣꯏꯕꯅꯤꯅ ꯃꯣꯏ ꯈꯪꯉꯦ ꯍꯥꯏꯌꯦꯕ ꯈꯪꯉꯦ ꯍꯥꯏꯁꯦ ꯑꯁꯤꯒꯤ ꯖꯒꯥ ꯇꯥꯕꯁꯤꯡꯗꯤ ꯑꯗꯨꯝ ꯆꯨꯝꯅ ꯇꯧꯋꯤ ꯑꯁꯤꯒꯤ ꯖꯒꯥ ꯇꯥꯕꯁꯤꯗꯤ ꯆꯨꯝꯅ ꯇꯧꯗꯦ ꯍꯥꯏꯕꯁꯦ ꯃꯣꯏꯅ ꯑꯩꯈꯣꯏꯒꯤ ꯆꯦꯗꯨꯗ ꯏꯗꯦ ꯍꯥꯏꯖꯔꯁꯨ ꯃꯣꯏ ꯑꯗꯨꯝ ꯈꯪꯕ ꯌꯥꯎꯋꯦ ꯍꯥꯏꯌꯦꯕ ꯑꯗꯨ ꯑꯣꯏꯕꯩ ꯑꯗꯨꯝ ꯃꯥꯔꯀ ꯁꯨꯝ ꯈꯦꯠꯅꯔꯛꯄ ꯑꯗꯨꯝ ꯂꯥꯛꯀꯅꯤꯅ ꯍꯥꯏꯌꯦꯕꯀꯣ
ꯍꯣꯏ ꯈꯦꯠꯅꯩꯗꯅꯀꯣ ꯏꯁꯥꯅ ꯏꯁꯥꯅ ꯏꯖꯕꯁꯤꯒ ꯁꯤꯜꯂ ꯏꯔꯛꯄꯁꯤꯒ ꯍꯣꯏ ꯈꯔꯗꯤ ꯑꯗꯨꯝꯗꯤ ꯈꯦꯠꯇꯤ ꯈꯦꯠꯅꯅꯤ
ꯑꯗꯣ ꯑꯩꯅ ꯈꯟꯕꯗ ꯃꯣꯏꯁꯦ ꯑꯗꯨꯝ ꯑꯗꯨꯝ ꯍꯥꯏꯊꯤꯕ ꯑꯗꯨꯗꯤ ꯅꯠꯇꯕꯀꯣ ꯄꯥꯕ ꯃꯤꯒ ꯄꯥꯗꯕ ꯃꯤꯒꯗꯤ ꯈꯔ ꯈꯦꯠꯅꯩꯗꯅ ꯑꯗꯨꯒ ꯐꯣꯟꯗꯕꯨ ꯑꯣꯏꯔꯣ ꯁꯠꯇꯣꯛꯑꯒ ꯌꯦꯡꯉꯁꯨ ꯑꯁꯤꯒꯤ ꯃꯇꯥꯡꯁꯤꯐꯥꯎ ꯆꯨꯝꯃꯦ ꯑꯁꯤꯒꯤ ꯃꯇꯥꯡꯐꯥꯎ ꯆꯨꯝꯗꯦ ꯍꯥꯏꯕꯗꯤ ꯈꯔ ꯌꯦꯡꯊꯣꯛꯄꯗꯤ ꯉꯝꯃꯦꯗꯅ ꯍꯜꯂꯣ
ꯑꯩ ꯀꯔꯤꯝ ꯇꯥꯈꯤꯗ꯭ꯔꯦ ꯍꯜꯂꯣ ꯇꯥꯒꯤꯗꯔꯦ ꯍꯥꯏꯌꯣ ꯀꯩꯗꯧꯔꯒꯦ ꯇꯥꯒꯤꯗ꯭ꯔꯦ ꯀꯔꯤꯝꯇ ꯇꯥꯈꯤꯗ꯭ꯔꯦ ꯀꯔꯤꯝꯇꯗꯤ ꯇꯥꯈꯤꯗ꯭ꯔꯦ ꯑꯗꯣ ꯇꯥꯕꯁꯤ ꯑꯣ ꯇꯥꯔꯦ ꯇꯥꯔꯦ ꯌꯥꯔꯦ
ꯇꯥꯕ꯭ꯔ
ꯑꯥꯏ ꯁꯨꯃꯥꯏꯅ ꯍꯧꯕ ꯇꯧꯋꯦ ꯃꯤ ꯑꯃꯅ ꯇꯥꯔꯒ ꯑꯃꯅ ꯇꯥꯗꯕꯗꯣ
ꯎꯝ ꯑꯗꯨꯃꯥꯏ
ꯎꯝ ꯍꯣꯏ
ꯑꯗ ꯅꯍꯥꯟ ꯑꯩꯒ ꯐꯝꯃꯤꯟꯅꯕ ꯃꯤ ꯑꯃꯅꯦꯕꯀꯣ ꯍꯥꯏꯕꯗꯤ ꯑꯇꯣꯞꯄꯒꯤꯅꯦ ꯃꯣꯏꯁꯦ ꯑꯥ ꯃꯊꯛ ꯂꯣꯝꯗꯩꯅꯦꯕꯀꯣ ꯑꯗꯨꯒ ꯃꯣꯏꯅ ꯀꯩꯅꯣꯝ ꯁꯠꯇꯣꯛꯑꯒ ꯏꯕꯗꯣ ꯍꯜꯂꯣ
ꯇꯥꯡ ꯇꯔꯥꯗ ꯃꯥ ꯈꯔ ꯁꯪꯅꯤ ꯈꯔ
ꯍꯜꯂꯣ ꯎꯝ ꯇꯥꯏꯌꯦ ꯁꯦꯡꯕ꯭ꯔ ꯁꯤꯁꯇꯔ ꯑꯩꯅ ꯍꯥꯏꯕꯁꯦ
ꯇꯥꯈꯤꯗ꯭ꯔꯦ ꯇꯥꯔꯦ ꯇꯥꯔꯦ ꯍꯧꯖꯤꯛꯇꯪ ꯇꯥꯔꯦ ꯍꯥꯏꯔꯛꯑꯣ ꯇꯥꯔꯕ ꯇꯥꯔꯕꯣ ꯁꯤꯁꯇꯔ
ꯍꯜꯂꯣ ꯎꯝ
ꯇꯥꯔꯦ ꯇꯥꯔꯦ ꯍꯥꯏꯔꯛꯑꯣ
ꯎꯝ ꯅꯍꯥꯟ ꯑꯩꯒ ꯐꯝꯃꯤꯟꯅꯕ ꯃꯤ ꯑꯃ ꯂꯩꯌꯦꯕꯀꯣ ꯑꯗꯣ ꯃꯥꯁꯦ ꯐꯣꯟ ꯁꯠꯇꯣꯔꯛꯑꯦꯕ ꯑꯗꯣ ꯑꯩꯁꯦ ꯑꯩꯈꯣꯏꯕꯨꯗꯤ ꯍꯪꯅꯗꯦ ꯑꯗꯣ ꯑꯩꯈꯣꯏꯗꯤ ꯀꯣꯏꯁꯟꯗꯨꯁꯨ ꯌꯥꯝꯃꯤꯗꯅꯀꯣ ꯐꯥꯔꯁ ꯁꯦꯃꯤꯁꯇꯔꯒꯤꯗꯤ ꯑꯗꯨꯗ ꯑꯗꯨꯝ ꯏꯔꯒ ꯂꯩꯕ ꯃꯇꯝꯁꯤꯗ ꯑꯩꯅ ꯃꯣꯏꯒꯤ ꯏꯕ ꯃꯑꯣꯡꯁꯤ ꯌꯦꯡꯕꯅꯦꯕꯀꯣ ꯑꯗꯣ ꯃꯣꯏꯁꯦ ꯃꯣꯏꯅ ꯈꯜꯂꯤꯁꯤꯅꯗꯤ ꯄꯥꯁ ꯃꯥꯔꯛꯁ ꯁꯨꯔꯗꯤ ꯌꯥꯔꯦ ꯍꯥꯏ ꯍꯥꯏꯕꯩ ꯋꯥꯈꯜ ꯑꯗꯨꯝ ꯂꯩꯌꯦꯕ ꯃꯣꯏꯁꯦ ꯑꯗꯨꯝ ꯄꯥꯁ ꯃꯥꯔꯛꯇꯪ ꯇꯧꯔꯝꯃꯒ ꯑꯗꯨꯒ ꯈꯪꯗꯦ ꯃꯣꯏ ꯄꯨꯜꯂꯞꯇꯤ ꯑꯦꯇꯦꯝ ꯇꯧꯗꯕꯤꯗ ꯈꯔ ꯈꯔ ꯈꯜꯂꯒ ꯇꯧꯕꯖꯥꯠꯇꯣ ꯑꯗꯨꯃꯥꯏꯅ ꯇꯧꯕ ꯃꯥꯜꯂꯦꯕ ꯃꯣꯏ ꯈꯨꯠꯏꯗꯣ ꯑꯗꯨꯝ ꯌꯦꯡꯕ ꯃꯇꯝꯗ
ꯍꯣꯏ ꯑꯩꯗꯤ ꯂꯣꯏ ꯂꯣꯏꯗꯤ ꯏꯗꯤ ꯏꯔꯝꯃꯦꯕ ꯍꯩꯇ꯭ꯔꯁꯨ ꯑꯗꯨꯝ ꯄꯨꯛꯅꯤꯡ ꯏꯁꯜꯂꯝꯕꯗꯣ ꯑꯩꯈꯣꯏ ꯑꯣꯖꯥꯅꯁꯨ ꯍꯥꯏꯌꯦ ꯍꯥꯏꯗꯤ ꯑꯩꯈꯣꯏꯒꯤ ꯑꯩꯈꯣꯏꯅ ꯇꯝꯃꯤꯕ ꯀꯣꯔꯁꯁꯤꯗꯤ ꯑꯗꯨꯝ ꯏꯌꯣ ꯀꯩꯁꯨ ꯐꯦꯜ ꯑꯣꯏꯍꯜꯂꯛꯑꯣꯏ ꯅꯣꯏꯅ ꯂꯥꯟꯒꯦꯔꯁꯨ ꯆꯨꯝꯒꯦꯔ ꯆꯨꯝꯒꯦꯔ ꯀꯣꯏꯁꯟ ꯂꯣꯏ ꯏꯔꯝ ꯇꯥꯔꯒꯗꯤ ꯌꯥꯔꯤꯈꯩ ꯐꯦꯜ ꯑꯣꯏꯍꯟꯗꯅꯕ ꯇꯧꯅꯤ ꯁꯤꯗꯤ ꯍꯥꯏꯔꯦ
ꯍꯜꯂꯣ
ꯇꯥꯕꯔꯣ ꯁꯤꯁꯇꯔ
ꯇꯥꯏꯌꯦ ꯇꯥꯏꯌꯦ
ꯍꯣꯏ
ꯑꯗꯣ ꯑꯩꯈꯣꯏꯅ ꯑꯃ ꯄ꯭ꯔꯤ ꯐꯥꯏꯅꯦꯜ ꯊꯥꯕꯗꯣ ꯄꯔꯤ ꯐꯥꯏꯅꯦꯜ ꯊꯥꯕꯗꯨꯗꯤ ꯀꯣꯂꯦꯖꯇ ꯊꯥꯕꯅꯤꯅ ꯂꯦꯡꯕꯁꯨ ꯌꯥꯗꯦꯕ ꯑꯩꯈꯣꯏꯁꯦ ꯏꯁꯇ꯭ꯔꯤꯛ ꯑꯣꯏꯕꯒꯤ ꯆꯥꯡ
ꯎꯝ ꯎꯝ
ꯑꯗꯨꯒ ꯃꯦꯟ ꯑꯦꯛꯖꯥꯝ ꯊꯥꯒꯦꯅ ꯂꯥꯛꯄꯗ ꯑꯗꯨꯒꯥ ꯃꯦꯟ ꯑꯦꯛꯖꯥꯝ ꯊꯥꯒꯦ ꯍꯥꯏꯅ ꯂꯥꯛꯄ ꯑꯧ ꯃꯤ ꯄꯨꯂꯞ ꯂꯥꯛꯑꯦ ꯀꯅꯥꯝ ꯑꯦꯞꯁꯦꯟ ꯑꯣꯏꯕ ꯌꯥꯗꯦ ꯃꯤꯔꯣꯟꯕꯤꯐꯥꯎ ꯂꯥꯛꯑꯦ ꯎꯄꯥꯏ ꯂꯩꯇꯦ
ꯑꯣ ꯑꯣ ꯑꯥ
ꯎꯄꯥꯏ ꯂꯩꯇꯕꯩ ꯆꯥꯡꯁꯦ ꯑꯗꯨꯝ ꯊꯥꯍꯜꯂꯦ ꯑꯗꯨꯒ ꯈꯔꯥ